ꯍꯜꯂꯣ
ꯑ ꯍꯜꯂꯣ ꯑ꯭ꯔꯣ
ꯇꯔꯦ ꯇꯔꯦ ꯀꯩꯗꯔꯃꯤꯅ
ꯆꯥꯛ ꯌꯦꯟꯁꯥꯡ ꯊꯣꯡꯕ ꯂꯣꯏꯔꯒ ꯐꯝꯃꯤꯌꯦ ꯏꯔꯣꯏꯁ ꯍꯥꯏꯅ
ꯀꯦꯕꯥ
ꯆꯀꯤ ꯇꯪꯅꯦ ꯊꯣꯡꯃ ꯂꯣꯏꯔꯦꯒ ꯊꯝꯂꯤꯕ
ꯅꯪꯅ ꯊꯣꯡꯉꯤꯔꯣ ꯍꯥꯏꯁꯦ
ꯍꯣꯏ ꯑꯅꯦ ꯊꯣꯡꯗ꯭ꯔꯗꯤ
ꯅꯣꯏ ꯃꯥꯑꯣꯣꯏ ꯅꯣꯏ ꯆꯦ ꯍꯣꯏ ꯀꯅꯥꯝ ꯂꯩꯇ꯭ꯔꯣ
ꯑꯦ
ꯑꯣ ꯈꯪꯗꯕ ꯀꯩ ꯏꯖꯥꯟ ꯊꯣꯡꯉꯒꯦ
ꯍꯋꯥꯏꯅꯦ ꯑꯗꯨꯒ ꯌꯦꯗꯦ ꯃꯅꯦ ꯑꯗꯨꯒ ꯃꯤꯠ ꯕꯥ ꯃꯣꯔꯣ
ꯎꯝ ꯌꯥꯝ ꯍꯩꯀ
ꯍꯩꯇ꯭ꯔꯗꯤ ꯆꯥꯛ ꯍꯟꯖꯥꯡ ꯊꯣꯡꯕꯗꯨꯕꯣ ꯑꯗꯨꯛ ꯌꯦꯠ ꯂꯥꯛꯑꯕ ꯑꯗꯨꯕꯨ
ꯍꯣꯏ ꯑꯗꯨꯅꯤ ꯍꯥꯏꯁꯦ ꯍꯩꯇ꯭ꯔꯗꯤ ꯅꯠꯇ꯭ꯔꯥ
ꯃꯥꯅꯦ ꯃꯥꯅꯦ ꯃ
ꯎꯝ
ꯍꯥꯥ
ꯀꯔꯤꯕ
ꯇꯥꯕ꯭ꯔꯥ ꯍꯥꯏꯗꯨꯗꯤ ꯅꯪꯉꯟꯗ꯭ꯔꯣ
ꯇꯥꯏ ꯁꯅꯥ ꯀꯅꯦꯅꯦꯍꯦ ꯏꯃꯥꯟꯕꯤ
ꯆꯕꯤꯆꯔꯦꯕ ꯅꯣꯏꯗꯤꯦ
ꯆꯥꯛ ꯆꯥꯗ꯭ꯔꯦ ꯆꯥꯔꯔꯣꯏ ꯉꯁꯤꯗꯤ
ꯀꯩꯒꯤ
ꯉꯁꯥꯏꯗꯣ ꯑꯩꯈꯣꯏꯗꯣ ꯃꯄꯥꯟ ꯑꯩꯈꯣꯏꯗꯣ ꯃꯄꯥꯟ ꯊꯣꯛ ꯏꯃꯥꯟꯅꯕꯤꯁꯤꯡ ꯄꯨꯟꯕ ꯑꯗꯨꯒꯤ ꯑꯆꯥꯄꯣꯠ ꯀꯩꯀꯥ ꯆꯥꯥꯁꯜꯂꯛꯑꯕ ꯑꯗꯨꯗꯒꯤ ꯈꯦꯆꯔꯤ ꯀꯩ ꯀꯥꯥꯁ ꯑꯁꯦ ꯑꯦ ꯑꯗꯨꯗꯒꯤ ꯌꯥꯝ ꯊꯤꯅ ꯍꯥꯎꯋꯦ
ꯁ ꯀꯔꯤꯖꯤ ꯀꯩꯅꯣ ꯇꯣ ꯇꯣ ꯍꯥꯏꯗꯨꯖꯤ
ꯀꯩꯅꯠꯇꯨ ꯇꯨꯂꯕꯣ
ꯉꯣ ꯅ ꯅ ꯇ ꯇ ꯇꯦ
ꯑꯄꯒꯤ ꯚꯥꯏꯏꯕ꯭ꯔꯦꯁꯟ ꯃꯈꯣꯟ ꯊꯣꯛꯂꯛꯏꯕ
ꯍꯥꯏꯒꯤ ꯨꯝꯒꯨꯝꯕ ꯃꯤꯁꯁꯤ꯭ꯔꯣ
ꯅꯠꯇꯦꯗ ꯀꯗꯥꯏꯗꯒꯤꯅꯣ ꯒ꯭ꯔꯨꯞ ꯑꯃ ꯂꯩꯗꯥꯏꯅꯦ ꯑꯗꯨꯒꯤ ꯌꯥꯝ ꯂꯥꯛꯄꯅꯦ ꯑꯩꯅ ꯁꯥꯏꯂꯦꯟ ꯊꯝꯍꯧꯗꯕ ꯑꯣꯀꯦ ꯈꯪꯉꯤ
ꯀꯥꯏꯗ ꯂꯩꯔꯤꯒꯦ ꯅꯣꯏ ꯌꯨꯝꯗꯔꯣ ꯅꯠꯇ꯭ꯔꯒ ꯍꯣꯁꯇꯦꯜꯗꯨꯔꯣ ꯅꯠꯇ꯭ꯔꯒ ꯅꯣꯏ ꯀꯥꯏꯗ ꯂꯩꯒꯦ
ꯍꯣꯁꯇꯦꯜꯗ ꯂꯩꯌꯦ
ꯀꯩꯒꯣꯁꯤ ꯍꯥꯏꯗꯅꯣ ꯕꯤꯃ
ꯑꯦꯝ ꯌꯨꯗ
ꯏ ꯌꯨꯝꯗ ꯑꯣ ꯔꯔꯤꯇꯥ ꯃꯤꯔꯣ
ꯄꯩꯁꯥ ꯇꯧꯔꯤꯌꯦ
ꯍꯥ
ꯄꯤ ꯑꯩꯆ ꯗꯤ ꯄꯤ ꯑꯩꯆ ꯗꯤ
ꯑꯣ ꯑꯣ ꯌꯥꯝ ꯐꯩꯀꯣ
ꯎꯝ ꯈꯗꯦ ꯃꯥꯕ꯭ꯔꯗꯤꯦ
ꯅꯪ ꯂꯥꯏꯔꯤ ꯍꯩꯕ꯭ꯔꯥ
ꯎꯝ ꯎꯝ ꯀꯩꯅꯣ ꯂꯥꯏꯔꯤꯛ ꯍꯩꯕ ꯍꯩꯇꯕ ꯍꯥꯏꯁꯦ ꯀꯃꯥꯏꯅ ꯈꯪꯗꯣꯏꯅꯣ
ꯑꯦ ꯑꯩꯗꯗꯤ ꯍꯩꯌꯦ ꯑꯩꯗꯗꯤ ꯍꯩꯇꯦ ꯍꯥꯏꯕ ꯈꯪꯗ꯭ꯔꯗꯤ ꯂꯣꯏꯔꯦꯕꯦꯝꯃ
ꯎꯝ ꯎꯝ ꯑꯦ ꯈꯪꯗꯕꯩꯅꯦ ꯀꯩꯅꯣ ꯂꯥꯏꯔꯤꯛ ꯍ ꯂꯥꯏꯔꯤꯛ ꯀꯃꯥꯏꯅ ꯇꯧꯔꯒꯅ ꯂꯥꯏꯔꯤꯛ ꯍꯩꯕ ꯀꯧꯔꯤꯅꯣ ꯀꯃꯥꯏꯅ ꯇꯧꯔꯒꯅ ꯂꯥꯏꯔꯤꯛ ꯍꯩꯇꯕ ꯀꯧꯔꯤꯅꯣ ꯑꯃꯗꯤ ꯂꯩꯔꯝꯅꯤꯗꯅ ꯑꯗꯨ ꯋꯥꯅꯤꯗ
ꯑ ꯑꯗꯨꯗꯤ ꯅꯪꯒꯤ ꯅꯁꯥꯅ ꯈꯪꯗꯕꯅꯦ ꯑꯩꯁꯦ ꯍꯩꯌꯦ ꯌꯥꯝ ꯍꯩꯇꯦ ꯐꯩꯇꯦ ꯄꯪꯉꯦ ꯌꯥꯝ ꯄꯪꯗꯦ ꯍꯥꯏꯕꯗꯣ ꯈꯪꯒꯗꯕꯅꯦ ꯅꯣꯏ ꯃꯤ ꯀꯌꯥ ꯂꯩꯅꯣ
ꯎꯝ ꯈꯪꯗꯦ ꯑꯗꯣ ꯍꯩꯔꯥ ꯍꯩꯇ꯭ꯔꯤꯔꯥ ꯍꯩꯇꯕ ꯃꯥꯜꯂꯦ
ꯑꯣ ꯌꯥꯔꯦ ꯑꯗꯨꯗꯤ ꯇꯣꯛꯑꯣ ꯂꯨꯍꯣꯡꯈ꯭ꯔꯣ ꯑꯗꯨꯗꯤ
ꯏ
ꯨꯄꯥꯜꯂ
ꯇꯥꯅꯤꯡꯒꯦꯗ ꯑꯗꯨꯒꯨꯝꯕ ꯋꯥꯔꯤꯗꯨꯗꯤ
ꯇꯥꯖꯗ꯭ꯔꯦꯁꯨ ꯃ ꯑꯗꯨ ꯃꯇꯝꯅ ꯃꯔꯥꯏ ꯄꯨꯖꯔꯒꯅꯤ
ꯑꯗꯨꯝꯕꯩ ꯋꯥꯈꯜꯗ ꯂꯩꯇꯦꯀꯣ ꯇꯣꯛꯁꯤ ꯃꯗꯨꯒꯤ ꯋꯥꯔꯤꯗꯣ ꯈꯔ ꯂꯥꯞꯅ ꯊꯝꯈꯤꯁꯤꯦ ꯍꯝ
ꯅꯣꯏ ꯍꯟꯗꯛ ꯒꯤ ꯃ꯭ꯌꯨꯖꯤꯛ ꯀ꯭ꯂꯥꯁ ꯑꯃ ꯍꯧꯔꯨꯕꯣ
ꯀꯦꯕꯥ
ꯅꯣꯏ ꯗꯤꯑꯦꯝ ꯌꯨꯁꯦ
ꯀꯔꯤꯒꯤ ꯍꯥꯏꯅꯣ
ꯅꯣꯏ ꯗꯤ ꯑꯦꯝ ꯌꯨꯁꯦ ꯍꯟꯗꯛꯁꯦ ꯀ꯭ꯂꯥꯁꯃꯨꯛ ꯍꯧꯔꯨꯕ ꯍꯥꯏꯕ
ꯑꯩꯗꯤ ꯗꯦꯝ ꯌꯨꯗꯅꯁꯨ ꯅꯠꯇꯅ ꯂꯩꯔꯤꯁꯦ
ꯎ ꯈꯪꯕ꯭ꯔꯥ ꯍꯥꯏꯕꯅꯤꯅ ꯅꯣꯏ ꯑꯥꯗ ꯂꯩꯕꯅꯤꯅ
ꯑꯦꯝ ꯌꯨꯅ ꯍꯥꯏꯔꯒ ꯗꯤ ꯑꯦꯝ ꯌꯨꯁꯨ ꯅꯠꯇꯅ
ꯑꯗꯨꯗꯤ ꯉꯁꯥꯏ ꯗꯤ ꯑꯦꯝ ꯌꯨ ꯍꯥꯏꯇꯥꯥꯔꯨꯔꯦ ꯗꯤ ꯑꯦꯝ ꯃꯨꯛ ꯃꯨꯀꯣ ꯍꯣꯏ ꯑꯦ
ꯑꯦꯝ ꯌꯨ ꯍꯥꯏꯕ
ꯑ ꯑ
ꯑꯦꯝ ꯌꯨ
ꯑ ꯐ ꯐꯝꯗꯤ
ꯈꯪꯗꯌꯦ ꯑꯩ ꯂꯥꯏꯔꯤꯛ ꯍꯩꯇꯕꯅꯤꯅ
ꯅꯪ ꯅꯪꯀꯨꯞ ꯆꯥꯔꯛ ꯈꯪꯉꯗꯦ
ꯉꯔꯥꯡ ꯋꯥꯔꯤ ꯁꯥꯟꯅꯔꯛꯄꯗꯒꯤꯩ ꯈꯪꯗ꯭ꯔꯤꯕ ꯍꯥꯏꯁꯦ
ꯑꯦ ꯅꯪ ꯅꯪꯂꯥꯏ ꯑꯐꯥ ꯑꯃꯨꯀꯣꯛ ꯆꯥꯒꯗꯧꯔ ꯏꯗꯦꯝꯃ
ꯑꯦꯁ ꯂꯣꯏꯔꯍꯦ ꯋꯥꯔꯤ ꯑꯃꯅꯤ ꯁꯥꯟꯅꯕꯁꯤꯗ ꯀꯣꯛ ꯆꯥꯛ ꯇꯧꯔꯤ ꯀꯥꯏ ꯇꯣꯛꯑꯁꯤꯔꯣ ꯁꯗ꯭ꯔꯒꯨꯝꯁꯤꯔꯣ
ꯑ ꯈꯨꯁꯤꯅꯦ ꯑꯗꯨꯗ ꯃꯤ ꯀꯅꯅ ꯅꯣꯏꯔꯣꯝ ꯇꯥꯕ꯭ꯔꯣ ꯑꯦ ꯃꯤꯅ ꯉꯅꯥꯕ ꯑꯃ ꯈꯨꯝꯂꯠꯄ ꯑꯃ
ꯀꯩꯅꯣ ꯍꯥꯏꯔꯛꯑꯣ ꯇꯥꯗꯕꯒꯤꯅꯦ
ꯅꯣꯏ ꯍꯣꯁꯇꯦꯜꯁꯦ ꯅꯣꯏ ꯔꯨꯝ ꯑꯃꯗ ꯃꯤ ꯀꯌꯥ ꯀꯌꯥ ꯂꯩꯔꯤꯅꯣ ꯍꯥꯏꯕ
ꯑꯣ ꯍꯧꯖꯤꯛꯀꯤ ꯑꯣꯏꯅꯗꯤ ꯑꯩꯒ ꯏꯃꯥꯟꯅꯕꯤ ꯑꯃꯒ ꯂꯩ
ꯑꯗꯨꯗꯤ ꯍꯣꯁꯇꯦꯜꯗꯤ ꯃꯤ ꯌꯥꯝꯂꯝꯅꯤꯀꯣ
ꯌꯥꯝꯃꯦ ꯑꯩꯈꯣꯏ ꯂꯩ ꯍꯣꯁꯇꯦꯜ ꯃꯤ ꯌꯥꯝ ꯌꯥꯝꯃꯦ ꯌꯥꯝ ꯑ ꯍꯦꯂꯦ ꯑꯗꯣ ꯃꯤ ꯌꯥꯝꯅ ꯂꯩꯇꯕ ꯍꯣꯁꯇꯦꯜ ꯍꯣꯁꯇꯦꯜ ꯑꯄꯤꯛꯄꯁꯨ ꯂꯩꯕꯗꯤ ꯂꯩꯗ ꯑꯩꯈꯣꯏꯒꯤꯁꯤꯅ ꯆꯥꯎꯕ
ꯅꯣꯏ ꯍꯣꯁꯇꯦꯜꯗꯤ ꯀꯥꯏ ꯋꯥꯏꯗꯅꯣ
ꯎꯝ ꯌꯨꯅꯤꯚꯔꯁꯤꯇꯤ ꯃꯅꯨꯡꯗꯅꯦ
ꯍꯥꯏꯕꯗꯤ ꯃꯥꯒꯤ ꯌꯥꯔꯦ ꯌꯥꯔꯦ ꯇꯧ ꯇꯣ
ꯆꯥꯛꯒꯗꯤ ꯅꯣꯏꯅ ꯊꯣꯡꯉꯕ꯭ꯔꯥ ꯅꯠꯇ꯭ꯔꯒ ꯃꯣꯏ ꯑꯣꯏꯅ ꯊꯣꯡꯉꯒ ꯏꯖꯕ꯭ꯔꯥ
ꯃꯣꯏꯅ ꯊꯣꯡꯉꯒ ꯄꯤꯌꯦꯕꯀꯣ ꯑꯗꯣ ꯑꯩꯈꯣꯏ ꯂꯧꯗꯦ
ꯀꯩꯒꯤ
ꯑꯩꯈꯣꯏꯗ ꯌꯨꯝꯗ ꯑꯗꯨꯝ ꯆꯠꯂꯦꯕ ꯑꯌꯥꯝꯕ ꯃꯇꯝꯗ
ꯀ ꯃꯤ ꯃꯤ ꯃꯤ ꯁ ꯅꯨꯅꯨꯡꯉꯥꯏ ꯆꯅꯤꯍꯦ
ꯑꯣ ꯍꯟꯗꯛꯇꯤꯗ ꯍꯧꯖꯤꯛꯇꯤ ꯚꯦꯀꯦꯁꯟꯁꯨ ꯑꯣꯏꯔꯤꯕꯒꯤ
ꯑ
ꯑꯩꯈꯣꯏ ꯑꯗꯨꯝ ꯊꯣꯡꯉꯒ ꯆꯥꯏꯌꯦꯦ
ꯍꯔꯝꯅꯤ ꯑꯗꯨꯗꯤ
ꯍꯥꯎꯥꯎꯦ ꯁꯅ ꯊꯉ ꯆꯥꯗ ꯍꯥꯥꯎ ꯇ
ꯅꯪꯅ ꯊꯣꯡꯕ ꯆꯈꯦꯖꯃꯣ ꯍꯥꯎꯗ ꯃꯥꯟꯖꯖ
ꯑꯩꯅ ꯊꯣꯡꯗꯤꯦ ꯏꯃꯥꯟꯅꯕꯤꯅ ꯊꯣꯡꯉꯤ
ꯑꯗꯨ ꯑꯗꯨ ꯑꯩꯅ ꯍꯥꯏꯕꯗꯤ ꯅꯪ ꯐꯣꯡꯕꯗꯣ ꯍꯥꯎꯔꯝꯃꯣꯏ ꯍꯥꯏꯕ
ꯍꯣꯏ ꯑꯗꯨꯅ ꯏꯃꯥꯟꯅꯕꯤꯅ ꯊꯣꯡꯉꯦ ꯍꯥꯏꯕ
ꯕ ꯅꯠꯇ꯭ꯔꯒ ꯃꯣꯔꯧ ꯁꯥꯕ ꯑꯣꯏꯔꯝꯅꯤ ꯃꯍꯤ ꯌꯥꯝꯕ ꯑꯗꯨꯒꯕ
ꯀꯔꯤꯌꯥ
ꯀꯩꯁꯨ ꯐꯥꯏꯗꯤꯤꯒ
ꯑꯦꯁ ꯍꯥꯏꯦꯔꯣ ꯍꯥꯏꯔꯣ
ꯏꯁꯤꯡ ꯌꯥꯝꯕ ꯅꯠꯇ꯭ꯔꯒ ꯃꯔꯣꯛ ꯁꯥꯕ ꯅꯠꯇ꯭ꯔꯒ ꯊꯨꯝ ꯌꯥꯝꯕ ꯅꯤꯕ
ꯌꯥꯝ ꯌꯥꯝ ꯁꯥꯊꯤꯅ ꯆꯨꯝꯅ ꯍꯥꯏꯔꯛꯑꯦ
ꯑꯗ ꯑꯗ ꯑꯁ ꯄꯛꯝ ꯂꯨꯔꯤ
ꯌꯥꯝ ꯈꯪꯉꯤꯀꯣ ꯅꯪꯗꯤ
ꯈꯪꯗ꯭ꯔꯗꯤ ꯀꯩꯅꯣ ꯃꯤ ꯀꯩꯅꯣ ꯃꯤ ꯑꯩ ꯃꯤ ꯁꯥꯏꯀꯣꯂꯣꯖꯤ ꯇꯝ
ꯀꯔꯤꯕ
ꯁꯥꯏꯀꯣꯂꯣꯖꯤ
ꯑꯣ ꯑꯗꯨꯗꯤ ꯌꯥꯝ ꯈꯪꯉꯝꯅꯦ ꯑꯩ ꯑꯩꯁꯦ ꯀꯃꯥꯏꯅ ꯇꯧꯔꯝꯗꯧ ꯎ ꯃꯤ ꯃꯥꯟꯒꯦ
ꯍ ꯑꯗꯨꯗꯤ ꯀꯣꯟꯈꯥꯏ ꯍꯥꯏꯒꯦ
ꯍꯥꯏꯥꯏꯔꯛꯑꯣ
ꯀꯣꯟꯅ ꯍꯥꯏꯈꯤꯕ ꯍꯥꯏꯕ ꯅ ꯀ ꯑꯩ ꯑꯃꯔꯛꯇꯅ ꯄꯨꯂꯞ ꯐꯖꯤꯜꯂꯛꯗꯤ ꯅꯪ ꯏꯀꯥꯏ ꯍꯥꯏꯅꯤ ꯑꯗꯨꯒꯤ
ꯀꯥꯏꯗꯩꯅꯣ
ꯆꯠ ꯂꯩ ꯏꯀꯥꯏ ꯑꯣꯏꯅ
ꯁꯨꯃꯥꯏꯅ ꯇꯧꯋꯤ ꯅꯪꯗ ꯁꯨꯃꯥꯏꯅ ꯇꯧꯋꯤ ꯍꯥꯏꯔꯛꯀꯗꯧꯕ ꯏꯀꯥꯏꯗꯣꯏꯅꯣ
ꯅꯪꯁꯦ
ꯎꯝ
ꯍꯥꯏꯕꯤꯔꯒꯦ ꯑꯗꯨꯗꯤꯀꯣ
ꯍꯥꯏꯕꯤꯔꯛꯑꯣ ꯍꯥꯏꯕꯤꯔꯛꯑꯣ
ꯄꯤꯛꯅꯤ ꯁ꯭ꯂꯤꯝ ꯑꯣꯏꯒꯅꯤ
ꯎꯝ ꯍꯥꯏꯔꯣ ꯍꯥꯏꯔꯣ ꯆꯨꯝꯕ꯭ꯔꯦꯒꯦ
ꯍꯧꯖꯤꯛ ꯍꯥꯏ ꯍꯥꯏꯗꯨꯗꯤ
ꯂꯣꯏꯔꯕꯣ
ꯂꯣꯏꯔꯦ ꯑꯁ ꯑꯗꯨꯕꯨ ꯑꯇꯣꯞꯄ ꯐꯤꯒꯔ ꯑꯗꯨꯗꯥꯔꯗꯤ ꯍꯥꯏꯔꯝꯃꯣꯏꯗ
ꯐꯤꯒꯔ ꯅꯨꯡꯒꯦ ꯍꯥꯏꯕ ꯅꯠꯇꯦ ꯀꯩꯅꯣ ꯅꯪ ꯁꯥꯏꯀꯣꯂꯣꯖꯤ ꯂꯧꯕꯔꯤꯅꯤ ꯑꯩꯁꯦ ꯀꯔꯝꯕ ꯃꯤ ꯑꯣꯏꯔꯝꯗꯧ ꯃꯥꯟꯒꯦ ꯍꯥꯏꯕꯩ ꯋꯥꯅꯤ ꯑꯩ ꯏ ꯏꯁꯂꯤꯝ ꯑꯣꯏꯔꯝꯅꯤ ꯑꯗꯨ ꯅꯠꯇꯦ ꯑꯩꯩꯅꯃꯤꯟꯗꯣꯏꯗꯤ
ꯃꯅꯝꯗꯣ ꯕꯣꯇꯜꯗ ꯍꯥꯞꯄꯒ ꯄꯨ ꯌꯥꯔꯃꯥꯗꯤꯀꯣ ꯑꯩꯅ ꯄꯨꯔꯒꯥ ꯑꯈꯣꯏ ꯌꯨꯝꯗ
ꯍꯟꯗꯛ ꯀꯔꯟꯁꯤ ꯑꯦꯝ ꯌꯨꯗꯗꯤ ꯀꯃꯥꯏ ꯀꯃꯥꯏ ꯇꯧꯋꯦ ꯏꯟꯚꯥꯏꯔꯣꯟꯃꯦꯟꯗꯤ
ꯑꯗꯨꯝ ꯅꯨꯡꯉꯥꯏꯌꯦ ꯈꯪꯗꯦꯗ ꯑꯗꯨꯝ ꯅꯨꯡꯉꯥꯏꯗ ꯄꯉꯧꯗ ꯅꯨꯡꯉꯥꯏ
ꯄꯪ ꯅꯨꯡꯕ ꯅꯨꯡꯉꯥꯏꯌꯦ ꯂꯥꯏꯔꯤꯛ ꯑꯃ ꯏꯁꯇꯥꯔꯗ ꯅꯨꯡꯉꯥꯏꯇꯕ ꯑꯗꯨꯝ ꯅꯨꯡꯉꯥꯏꯕ ꯑꯇꯣꯞꯄꯔꯣꯝꯗ
ꯍꯥꯏꯗꯤ ꯏꯁꯥꯅ ꯄꯥꯝꯖꯅ ꯇꯝꯃꯛꯄꯅꯤꯅ ꯑꯋꯥꯕ ꯃꯌꯥꯝ ꯊꯦꯡꯅ ꯇꯥꯔꯁꯨ
ꯑꯣ ꯑꯣ ꯑ ꯂꯣꯔꯤꯗꯤ ꯂꯣꯔꯤꯗꯅ ꯑꯗꯨꯗꯤ
ꯀꯩꯅꯣ ꯂꯣꯏꯔꯤꯁꯤꯅꯦ
ꯑꯗꯨ ꯑꯗꯨꯝ ꯂꯣꯔꯤꯎꯗꯤ
ꯀꯔꯤꯕ
ꯀꯩꯁꯨꯛ ꯍꯥꯏꯗꯦꯗꯥ
ꯀꯩꯅꯣ ꯑꯩꯅ ꯏꯁꯥꯅ ꯄꯥꯝꯖꯅ ꯇꯧꯕ ꯊꯕꯛ ꯑꯃ ꯑꯋꯥꯕ ꯃꯌꯥꯝ ꯊꯦꯡꯅꯔꯁꯨ ꯃꯥꯌꯣꯛꯅ ꯇꯥꯕꯅꯦ
ꯑꯗꯨ ꯑꯗꯨꯅꯦ ꯑꯗꯨ ꯑꯗꯨꯅꯦ ꯂꯨꯔꯤ ꯍꯥꯏꯔꯗꯨꯗꯤ ꯌꯥꯝ ꯐꯔꯦ ꯑꯗꯨꯝ ꯃꯈꯥ ꯑꯗꯨꯝ ꯆꯠꯊꯑꯣ ꯍꯥꯏꯕ ꯍꯥꯏꯅꯦ
ꯅꯦꯒꯦꯇꯤꯞ ꯌꯥꯝ ꯉꯥꯡꯉꯦ ꯇꯜꯂꯦ
ꯍꯥꯏꯗꯣꯛꯇꯕꯤꯔꯁꯨ ꯅꯪꯁꯨ ꯑꯗꯨꯝ ꯂꯩꯕ ꯌꯥꯕꯅꯤ
ꯀꯩꯅꯣ ꯍꯥꯏꯗꯣꯛꯇꯕꯤꯗ ꯍꯥꯏꯗꯤ
ꯑꯦ ꯅꯪꯅ ꯍꯧꯖꯤꯛ ꯑꯩ ꯑꯃꯨꯛ ꯍꯥꯏꯗꯣꯛꯑꯒ
ꯉꯁꯤꯗꯤ ꯉꯥ ꯐꯥꯗ꯭ꯔꯕꯣ
ꯑꯁꯤꯗꯤ ꯐꯥꯗ꯭ꯔꯦ ꯀꯩꯅꯣꯍꯦ ꯅꯨꯡꯇꯤꯒꯤ ꯃꯤ ꯉꯥ ꯐꯥꯕ ꯑꯁ ꯑꯐꯥꯗꯤ ꯃꯤ ꯁꯤꯔꯣꯏꯗ꯭ꯔꯣ
ꯅꯪ ꯅꯨꯡꯇꯤꯒꯤ ꯐꯥꯏ ꯍꯥꯏꯗꯥꯏꯅꯦ
ꯐꯥꯕ ꯍꯥꯏꯕꯕꯨ ꯂꯩꯅ ꯍꯧꯖꯤꯛ ꯏꯁꯤꯡ ꯆꯥꯎꯕꯗꯨꯕꯨ
ꯑꯣ ꯍꯧꯖꯤꯛ ꯏꯁꯤꯡ ꯌꯥꯝ ꯆꯥꯎꯕ꯭ꯔꯣ
ꯆꯥꯎꯋꯦ ꯌꯥꯝ ꯆꯨꯋꯦ ꯑꯗꯨꯒꯤꯅꯤ ꯏꯁꯤꯡ ꯌꯥꯝ ꯇꯧꯕꯗꯣ
ꯑꯣ ꯉꯥꯗꯣ ꯀꯃꯥꯏ ꯐꯒꯦ ꯍꯥꯏꯗꯤ ꯂꯥꯡꯒꯨꯝꯕ ꯑꯂꯨꯒꯨꯝꯕ ꯊꯨꯝꯕ꯭ꯔꯣ ꯀꯃꯥꯏ ꯀꯃꯥꯏ ꯇꯧꯒꯦ
ꯍꯧꯖꯤꯛꯇꯤ ꯂꯥꯡ ꯐꯕꯗꯨꯗꯤ ꯅꯨꯡꯉꯥꯏꯔꯣꯏ ꯏꯁꯤꯡꯆꯧꯕꯅꯤꯅ ꯍꯧꯖꯤꯛꯇꯤ ꯅꯦꯠ ꯂꯩꯅ ꯐꯤꯁꯤꯡ ꯅꯦꯠ ꯍꯥꯏꯕꯗꯨꯣ ꯑꯩꯈꯣꯏ ꯏ ꯅꯠꯇꯕ ꯐꯤꯁꯤꯡ ꯅꯦꯠ
ꯂꯥꯡ ꯅꯠꯇ꯭ꯔꯣ ꯑꯗꯨꯗꯤ
ꯂꯥꯛ ꯅꯠꯇꯕ ꯑꯩꯈꯣꯏ ꯈꯨꯠ ꯑꯅꯤꯅ ꯂꯪꯕꯗꯨ
ꯑꯗꯨꯗꯤ ꯂꯥꯡꯅꯦ
ꯑꯩꯈꯣꯏꯗꯤ ꯑꯗꯨꯗꯤ ꯂꯥꯡ ꯈꯥꯏꯔꯗꯤꯍ ꯑꯩꯈꯣꯏꯗꯤ ꯆꯦꯛ ꯈꯥꯏꯔꯛꯑꯦ
ꯑꯣ ꯈꯪꯗꯕ ꯑꯩꯈꯣꯏꯁꯨ ꯍꯥꯏꯅꯔꯝꯒꯗ꯭ꯔꯥ ꯍꯥꯏꯅꯔꯝꯃꯣꯏꯗ꯭ꯔꯣ ꯈꯪꯗꯦ
ꯅꯣꯏꯅ ꯂꯥꯡ ꯍꯥꯏꯗꯤ ꯑꯂꯣꯔꯦꯡ ꯌꯥꯝ ꯁꯥꯡꯕꯨꯗꯣ
ꯑꯥ
ꯑꯗꯨ ꯑꯩꯈꯣꯏ ꯑꯗꯨꯝ ꯈꯪꯅꯩ ꯑꯣ ꯆꯦꯛ ꯍꯥꯏꯗꯤ ꯑꯩꯈꯣꯏ ꯈꯨꯠ ꯑꯅꯤꯅ ꯂꯪꯕꯗ
ꯎꯝ
ꯑꯗꯨꯅꯦ ꯀꯔꯤ ꯅꯣꯏ ꯅꯣꯏ ꯏꯃꯥꯟꯅꯨꯁꯤꯡ ꯌꯥꯝ ꯆꯆꯤꯌꯦ ꯃꯨꯔꯨꯝ ꯃꯔꯨꯝ ꯁꯣꯡ ꯂꯩꯗꯨꯗꯤ
ꯀꯩ ꯍꯥꯏꯅꯣ
ꯇꯨꯡꯀꯨ ꯍꯥꯏꯣ
ꯀꯔꯤꯌꯥ
ꯇꯨꯝꯈ꯭ꯔꯣ ꯍꯥꯏꯔꯕ ꯅꯣꯏ